ꯇꯥꯔꯕꯣ
ꯇꯥꯔꯦ ꯇꯥꯔꯦ
ꯇꯥꯔꯦ ꯇꯥꯔꯦ ꯎꯝ ꯎꯝ ꯇꯥꯔꯦ ꯍꯧꯖꯤꯛꯀꯥꯟꯗꯤ ꯑꯗꯨꯝ ꯊꯨꯅ ꯊꯨꯅ ꯇꯥꯔꯦ ꯅꯨꯡꯉꯥꯏꯌꯦ ꯈꯔ
ꯉꯁꯤꯗꯤ ꯋꯥꯍꯪ
ꯉꯁꯤ ꯋꯥꯍꯡ ꯑꯝꯇ ꯍꯪꯗ꯭ꯔꯦ ꯀꯩꯒꯤꯅꯣ ꯈꯪꯗꯦ ꯉꯁꯤ ꯋꯥꯍꯪ ꯍꯪꯗ꯭ꯔꯦꯗꯨ ꯀꯩꯒꯤꯅꯣ ꯑꯩꯁꯨ ꯈꯪꯗꯦ ꯑꯩꯒꯤ ꯐꯣꯟ ꯇꯧꯅꯕꯩ ꯃꯇꯝꯗꯣ ꯑꯗꯨꯗꯨꯝ ꯊꯣꯛꯑꯒ ꯂꯣꯏꯈ꯭ꯔꯦꯕꯀꯣ ꯑꯣꯏ ꯃꯁꯤꯡꯗꯣ ꯑꯗꯨ ꯍꯦꯟꯒꯠꯂꯝꯃꯦꯕ ꯑꯣ ꯑꯗꯨ ꯍꯦꯟꯒꯠꯂꯕꯨꯗꯤ ꯌꯥꯕꯁꯨ ꯌꯥꯏꯗ ꯑꯗꯣ ꯈꯪꯗꯦ ꯍꯧꯖꯤꯛꯀꯔ ꯋꯥꯔꯤ ꯁꯥꯟꯅ ꯃꯗ꯭ꯔꯦ ꯖꯦꯔꯣ ꯑꯗꯨꯝ ꯆꯠꯂ ꯂꯩꯕꯅꯤꯅꯅꯦ ꯀꯔꯤ ꯀꯃꯥꯏꯅ ꯃꯣꯏꯅ ꯂꯧꯁꯤꯟꯕꯤꯔꯤꯕ ꯂꯧꯁꯤꯟꯕꯤꯗ꯭ꯔꯤꯕꯁꯨ ꯈꯪꯗ꯭ꯔꯦ ꯑꯗꯨꯝ ꯃꯑꯣꯡ ꯌꯦꯡꯕ ꯍꯥꯏꯗꯨꯅꯤ ꯃꯣꯏꯗꯣ ꯌꯥꯝ ꯇꯧꯍꯟꯅꯤꯡꯕꯩ ꯃꯑꯣꯡꯗꯗꯤ ꯍꯥꯏꯗꯅꯀꯣ ꯉꯁꯥꯏꯗꯤ ꯑꯗꯨꯅ ꯑꯗꯨꯝ ꯂꯧꯁꯤꯟꯈꯤꯕꯁꯨ ꯌꯥꯏꯗ ꯑꯗꯨꯃꯥꯏꯅ ꯈꯟꯗꯣꯛꯑꯁꯤ ꯐꯔꯦ ꯑꯗꯨ ꯉꯁꯤꯁꯦ ꯀꯔꯤ ꯃꯔꯝꯗ ꯆꯠꯊꯁꯦ ꯍꯥꯏꯅꯣ ꯑꯗꯨꯝ ꯁꯨꯃꯥꯏꯅ ꯑꯗꯨꯝ ꯀꯩꯅꯣ ꯑꯣꯏꯅ ꯁꯥꯟꯅꯁꯦ ꯍꯥꯏꯕ꯭ꯔꯥ ꯑꯂꯥꯛ ꯑꯂꯥꯛꯄ ꯊꯣꯛꯂꯛ ꯊꯣꯂꯛꯄ ꯅꯠꯇ꯭ꯔꯥ ꯀꯃꯥꯏꯅ ꯇꯧꯁꯤ ꯍꯥꯏꯅꯣ
ꯍꯣꯏ ꯑꯗꯨꯝ ꯑꯔꯥꯞ ꯑꯔꯥꯞꯄ ꯊꯕꯛ ꯊꯣꯛꯂꯛꯒ ꯑꯗꯨꯝ ꯑꯗꯨꯃꯥꯏꯅ ꯋꯥꯔꯤ ꯁꯥꯟꯅꯔꯛꯁꯦ ꯑꯗꯣ ꯉꯁꯤꯗꯤ ꯀꯃꯥꯏꯅ ꯇꯧꯒꯦ ꯀ꯭ꯂꯤꯅꯤꯛꯇꯣ ꯃꯤ ꯀꯌꯥꯃꯨꯛ ꯂꯥꯛꯀꯦ ꯑꯗꯨꯗꯩ ꯀꯃꯥꯏꯅ ꯃꯤ ꯀꯌꯥꯃꯨꯛ ꯌꯦꯡꯉꯒꯦ ꯅꯪꯒꯤ
ꯑꯗꯨꯝ ꯀ꯭ꯂꯤꯅꯤꯛ ꯄꯟꯗꯕꯤꯗ ꯊꯕꯛꯇꯣ ꯍꯥꯏꯔ ꯍꯪꯉꯛ ꯑꯣ ꯍꯥꯏꯕ ꯀꯩꯅꯣꯅꯦ ꯑꯗꯨꯝ ꯂꯥꯛꯑꯦ ꯉꯁꯤ ꯍꯣꯏ ꯃꯤ ꯈꯔ ꯑꯗꯨꯝ ꯂꯥꯛꯑꯦ ꯑꯗꯨꯝ ꯍꯣꯏ ꯑꯗꯨꯝ ꯍꯥꯟꯅꯒꯤ ꯆꯥꯡꯗꯨ ꯍꯥꯏꯗꯨꯅꯤꯗ ꯈꯤꯇꯪ ꯑꯃ ꯑꯅꯤ ꯍꯦꯟꯒꯠꯄꯒꯨꯝꯕ ꯑꯗꯨꯀꯥꯟꯗ ꯑꯗꯨꯝ ꯏꯪꯅ ꯆꯤꯛꯅ ꯈꯤꯇꯪ ꯑꯗꯨꯝ ꯇꯧꯕ ꯌꯥꯏ ꯀꯩꯀꯩ ꯇꯧꯕ ꯍꯥꯏꯁꯦ ꯑꯅꯝꯕꯅ ꯑꯅꯝꯕꯅ ꯑꯩꯈꯣꯏ ꯁ꯭ꯋꯥꯏꯒꯤꯗꯤ ꯀꯦꯌꯔꯁꯨ ꯂꯧꯅꯗ꯭ꯔꯕꯅꯤꯅ ꯑꯉꯥꯡ ꯃꯔꯨ ꯌꯧꯔꯀꯥꯟꯗ ꯉꯥꯛꯇꯪ ꯂꯥꯛꯄꯅꯤꯅ ꯑꯅꯝꯕꯅ ꯃꯔꯨ ꯌꯧꯕ ꯉꯥꯛꯇꯅꯦ ꯇꯧꯔꯤꯁꯦ ꯑꯗꯣ ꯉꯁꯤꯕꯨꯗꯤ ꯑꯉꯥꯡ ꯃꯆꯥ ꯑꯃ ꯑꯉꯥꯡ ꯃꯆꯥ ꯍꯥꯏꯕꯗꯤ ꯑꯗꯨꯝ ꯂꯩꯁꯥꯕꯤ ꯃꯆꯥ ꯍꯥꯏꯇꯥꯔꯦ ꯃꯣꯏꯗꯣ ꯈꯤꯇꯪ ꯍꯦꯟꯅ ꯆꯦꯛꯁꯤꯟꯖꯕ ꯑꯣꯏꯖꯥꯅꯤ ꯑꯗꯨꯅ ꯃꯔꯨ ꯌꯧꯗ꯭ꯔꯤꯉꯩꯗ ꯃꯊꯛ ꯈꯇꯪ ꯍꯧꯔꯛꯄꯒ ꯂꯥꯛꯄꯒꯤ ꯑꯗꯨꯝ ꯑꯗꯨꯗꯨꯃ ꯃꯊꯛꯀꯤ ꯈꯤꯇꯪ ꯇꯧꯔꯦ ꯑꯇꯩꯗꯤ ꯑ ꯑꯗꯨ ꯑꯣ ꯑꯣ ꯑꯣ ꯑꯗꯨ ꯈꯛꯇꯅꯦ ꯑꯗꯨꯒ ꯀꯩꯅꯣ ꯇꯧꯋꯦꯅ ꯉꯥ ꯃꯔꯨ ꯄꯜꯂꯦꯅꯁꯨ ꯑꯗꯨꯃꯥꯏꯅ ꯂꯥꯛꯑꯦ ꯑꯗꯨꯒ ꯑꯇꯣꯞꯄꯁꯦ ꯑꯇꯣꯞꯄ ꯀꯩ ꯇꯧꯏ ꯑꯗꯣ ꯈꯪꯗꯦ ꯑꯗꯨꯃꯥꯏꯅ ꯑꯅꯝꯕꯅꯗꯤ ꯑꯥ ꯃꯔꯨ ꯌꯧꯕꯤꯒꯤ ꯄꯨꯡ ꯃꯥꯄꯟꯗ ꯂꯥꯛꯑꯦꯁꯦ ꯑꯣ ꯑꯗꯨꯃꯥꯏꯅ ꯇꯧꯔꯒ ꯑꯗꯨꯝ ꯇꯧꯔꯦ ꯈꯔ
ꯑꯗꯨꯗꯤ ꯃꯥ ꯅꯪꯒꯤ ꯅꯪꯒꯤ
ꯂꯥꯛꯏꯗ ꯂꯩꯗ ꯑꯩꯈꯣꯏꯅꯤ ꯂꯩꯃꯤꯟꯅꯩ ꯃꯅꯥꯎꯅ ꯃꯥ ꯆꯪꯍꯟꯈ꯭ꯔꯦ ꯑꯗꯨꯒ ꯑꯩꯈꯣꯏꯅꯤ ꯂꯩꯃꯤꯟꯅ ꯐꯥꯕ ꯍꯥꯏꯔꯤꯁꯦ ꯇꯧꯕꯅꯤꯗ ꯄꯨꯡ ꯇꯪꯈꯥꯏꯃꯨꯛꯇꯤ ꯑꯗꯨꯝ ꯂꯩꯃꯤꯟꯅꯔꯝꯃꯦ ꯑꯗꯨꯒ ꯑ ꯅꯨꯃꯤꯠ ꯑꯣꯟꯗꯔꯛꯄ ꯃꯇꯨꯡ ꯑꯗꯨꯗꯅꯦꯕ ꯆꯪꯈꯤꯕꯗꯣ ꯏꯅꯥꯎ ꯅꯨꯄꯥ ꯑꯗꯨ ꯑꯩꯈꯣꯏꯅꯤ ꯂꯩꯍꯧꯔꯦ ꯑꯗꯨꯃꯥꯏꯅ ꯇꯧꯋꯦ ꯂꯥꯡꯕꯗ ꯂꯣꯏꯔ ꯇꯥꯅꯤꯡꯗꯕꯅ ꯑꯉꯥꯡꯅꯦ ꯀꯩꯅꯦ ꯍꯧꯖꯤꯛ
ꯍꯣꯏ ꯅꯪꯒꯤꯗꯣ ꯃꯅꯤꯡꯗꯒꯤ ꯑꯗꯨꯝ ꯉꯥꯡꯕ ꯈꯣꯠꯄ ꯇꯧꯕ ꯌꯥꯝ ꯇꯥꯏꯌꯦ
ꯃꯌꯥꯝ ꯂꯥꯎꯅꯔꯤ ꯑꯁꯋꯥꯥꯏꯁꯤꯗ ꯀꯞꯄꯋꯣ ꯂꯥꯎꯕꯋꯣ
ꯑꯩ ꯉꯁꯥꯏ
ꯑꯩ ꯉꯁꯥꯏ ꯍꯥꯏꯐꯦꯠ ꯑꯩꯔꯝꯕꯗ ꯑꯩꯈꯣꯏꯒꯤ ꯀꯦꯛꯖꯥꯝ ꯊꯥꯈꯤ ꯈꯣꯠꯈꯤꯕ ꯃꯌꯥꯝꯗꯣ ꯔꯤ ꯇꯧꯕꯤꯋꯣ ꯈꯣꯠꯄꯤꯌꯣꯀ ꯍꯥꯏꯕ ꯌꯥꯎꯋꯦꯕ ꯇꯧꯗꯧꯗꯤ ꯃꯥꯟꯗꯦꯗ ꯇꯧꯗꯧ ꯃꯥꯟꯗꯦꯗ ꯍꯥꯏꯗꯤ ꯍꯥꯏꯗꯤ ꯆꯥꯎꯈꯠꯂꯛꯑꯕꯅꯤꯅ ꯑꯗꯨꯝ ꯂꯣꯟꯅ ꯃꯣꯏ ꯈꯤꯇꯪꯕꯨꯗꯤ ꯀꯩꯅꯣ ꯇꯧꯕꯗꯤ ꯃꯥꯜꯂꯦ ꯍꯟꯗꯛꯀꯤꯁꯦ ꯑꯗꯨꯝ ꯈꯤꯇꯪ ꯃꯅꯨꯡꯗꯗꯤ ꯑꯗꯨꯝ ꯂꯩꯕꯗꯤ ꯃꯥꯜꯂꯦ ꯊꯥꯖꯕꯕꯨꯗꯤ ꯌꯥꯗ꯭ꯔꯦ ꯑꯩꯈꯣꯏ ꯅꯣꯏ ꯏꯟꯗꯤꯌꯥꯒꯤ ꯑꯗꯨꯝ ꯀꯩꯅꯣꯁꯦꯀꯣ ꯈꯤꯇꯪ ꯑꯗꯨꯝ ꯈꯔ ꯑꯗꯨꯝ ꯂꯩꯔꯦ ꯍꯥꯏꯇꯥꯔꯦ ꯑꯗꯨꯝ ꯁꯦꯟꯖꯥꯎ ꯄꯥꯏꯕ ꯁꯪꯒ ꯅꯨꯡꯒ ꯆꯥꯎꯕꯅ ꯑꯗꯨꯝ ꯈꯔ ꯍꯦꯟꯅ ꯇꯣꯡꯖꯕꯩ ꯊꯕꯛꯁꯨ ꯑꯣꯏꯕꯅꯤꯅ ꯑꯗꯨꯃꯥꯏꯅꯗꯤ ꯈꯤꯇꯪꯅꯤꯡꯕꯨꯗꯤ ꯂꯩꯕꯗꯤ ꯃꯥꯜꯂꯦ ꯑꯗ ꯑꯩꯈꯣꯏꯁꯨ ꯄꯨꯊꯣꯛꯎꯕꯗꯤ ꯉꯝꯗ꯭ꯔꯕꯅꯤꯅ ꯑꯗꯗꯒꯤ ꯍꯧꯖꯤꯛꯇꯤ ꯆꯥꯎꯈꯠꯂꯛꯄ ꯄꯣꯠꯅꯤꯅ ꯁꯤꯡꯅ ꯇꯧꯋꯦꯗꯅꯀꯣ ꯀꯩꯁꯨ ꯑꯉꯥꯡ ꯃꯆꯥꯥꯏꯇꯥꯥꯏꯞꯗ ꯇꯧꯅꯗ꯭ꯔꯕꯅꯤꯅ ꯃꯣꯏꯁꯨ ꯐꯖꯅ ꯑꯗꯨꯝ ꯂꯣꯠꯅꯕ ꯇꯧꯈ꯭ꯔꯅꯤ ꯑꯗꯨꯒ ꯑꯗꯨꯝ ꯈꯤꯇꯪ ꯀꯩꯅꯣ ꯇꯧꯕꯒꯤ ꯃꯑꯣꯡꯗꯤ ꯅꯩꯅꯕꯗꯤ ꯃꯥꯜꯂꯦ ꯑꯗꯨꯝ ꯍꯥꯏꯗꯤ ꯑꯗꯨꯃꯥꯏꯅ ꯈꯪꯗꯦ ꯍꯟꯕꯩ ꯊꯕꯛꯇꯤ ꯀꯩꯁꯨ ꯇꯧꯗꯧꯗꯤ ꯃꯥꯟꯗ꯭ꯔꯦꯗ ꯑꯗꯨꯝ ꯇꯨꯃꯤꯟꯅ ꯂꯩꯁꯟꯒꯤꯗꯧ ꯃꯥꯜꯂꯦꯕꯀꯣ ꯍꯥꯏꯗꯤ ꯍꯦꯛꯇ ꯄꯨꯊꯣꯛꯑꯒ ꯀꯣꯠ ꯀꯥꯕ ꯌꯥꯕ ꯄꯣꯠꯃꯛꯇꯨ ꯌꯥꯎꯗꯕꯅꯤꯅ
ꯑꯩꯗꯤ ꯑꯃꯨꯛ ꯍꯟꯗꯣꯏꯔꯅ ꯄꯥꯈꯠꯂꯨꯔꯤꯕꯅꯤ ꯍꯥꯏꯗꯤ ꯂꯥꯏꯔꯤꯛ ꯂꯥꯏꯁꯨꯁꯨ ꯊꯥꯗꯣꯛꯄꯁꯤ ꯀꯨꯏꯔꯦꯅꯀꯣ ꯁꯦꯡꯅ ꯍꯥꯏꯔꯕꯗ ꯃꯃꯥꯡꯒꯤ ꯇꯥꯡ ꯇꯔꯥꯇꯔꯨꯛꯇꯒꯤ ꯄꯥꯈꯤꯗꯕ ꯑꯗꯨꯝ ꯄꯥꯈꯤꯗ꯭ꯔꯦꯗꯅ ꯍꯥꯏꯗꯤ ꯅꯨꯃꯤꯠ ꯃꯉꯥꯅꯤ ꯇꯔꯥꯅꯤ ꯑꯗꯨꯝ ꯍꯨꯟꯗꯣꯛꯎꯕ ꯀꯥꯟꯗ ꯂꯣꯏꯅ ꯑꯩꯒꯤ ꯍꯥꯟꯅ ꯂꯩꯔꯝꯕ ꯑꯩꯒꯤ ꯆꯥꯡ ꯂꯩꯗꯅ ꯄꯥꯏꯅꯤꯡꯕꯒꯤ ꯆꯥꯡ ꯑꯗꯒꯤ ꯄꯥꯏꯔꯝꯕꯒꯤ ꯍꯥꯏꯗꯤ ꯃꯥꯒꯤ ꯑꯗꯨꯝ ꯃꯣꯃꯦꯟꯇꯝ ꯑꯃ ꯂꯩꯕꯗꯣ ꯀꯥꯏꯕ ꯈꯣꯠꯄ ꯇꯧꯕ ꯑꯗꯨꯃꯥꯏꯅ ꯂꯥꯛꯑꯦ ꯍꯜꯂꯗꯤ ꯑꯃꯨꯛ ꯐꯔꯛ ꯇꯥꯗꯣꯏꯔ ꯑꯅ ꯈꯜꯂꯝꯃꯤꯕꯅꯦ ꯑꯩꯁꯦ
ꯑꯗꯣꯗꯤ ꯍꯟꯗ꯭ꯔꯒꯁꯨ ꯅꯪ ꯀꯩꯅꯣ ꯇꯧꯔꯔꯣꯏ ꯈꯜꯂꯗꯤ ꯍꯟꯕ ꯍꯟꯗꯕꯗ ꯅꯪꯉꯣꯟꯗꯗꯤ ꯀꯩꯁꯨ ꯊꯣꯏꯗꯣꯛꯇꯦ ꯀꯩꯅꯣ ꯌꯥꯝ ꯀꯩꯅꯣ ꯇꯧꯔꯒ ꯑꯗꯨꯝ ꯍꯩꯅꯕꯨ ꯍꯜꯂꯒꯗꯤ ꯄꯥꯈꯠꯅꯕꯅ ꯑꯃꯅꯤ ꯑꯗꯨ ꯅꯠꯇꯕ ꯑꯣꯏꯔꯒꯗꯤ ꯍꯟꯕ ꯍꯟꯗꯕꯒꯤ ꯀꯩꯁꯨ ꯊꯣꯏꯗꯣꯛꯇꯦꯗ ꯑꯗꯨꯒꯤꯗꯤ ꯑꯗꯨꯒ ꯍꯟꯒꯦ ꯍꯥꯏꯔꯒꯁꯨ ꯍꯦꯛꯇ ꯍꯪꯆꯤꯠ ꯇꯧꯔꯅꯤ ꯃꯁꯦꯝ ꯇꯧꯔꯅꯤ ꯍꯥꯏꯔꯛꯀꯗꯕꯗꯤ ꯅꯠꯇꯦꯗ ꯌꯥꯝꯗ꯭ꯔꯕꯤꯗ ꯊꯥ ꯑꯃꯒ ꯃꯤꯅꯤꯠ ꯅꯤꯐꯨ ꯃꯉꯥ ꯀꯨꯟꯊ꯭ꯔꯥꯗꯒꯤ ꯅꯤꯐꯨ ꯃꯉꯥꯥꯗꯤ ꯆꯥꯡꯗꯤ ꯑꯗꯨꯃꯥꯏꯅ ꯄꯤꯔꯛꯀꯅꯤꯗ ꯈꯨꯠꯇꯤ ꯀꯩꯁꯨ ꯇꯧꯗꯣ ꯁꯠꯇꯦꯗ ꯌꯥꯝ ꯂꯥꯡꯉꯦ ꯑꯩꯈꯣꯏ ꯁꯋꯥꯢꯁꯦ ꯑꯩ ꯀꯣꯡ ꯉꯥꯎꯔꯦ ꯉꯁꯤꯟ ꯅꯨꯃꯤꯁꯦ ꯃꯅꯤꯡ ꯆꯠꯂꯦ ꯂꯥꯡꯉꯦ ꯃꯃꯥꯡ ꯆꯠꯂꯦ ꯂꯥꯡꯉꯦ
ꯆꯥꯛꯇꯤ ꯂꯣꯏꯗ꯭ꯔꯤ
ꯆꯥꯛꯇꯤ ꯂꯣꯏꯗ꯭ꯔꯤ ꯅꯣꯏꯗꯤ ꯂꯣꯏꯁꯤꯜꯂꯛꯑꯝꯗꯧ ꯃꯥꯜꯂꯦ ꯆꯥꯛꯁꯦ ꯍꯜꯂꯛꯑꯒ ꯑꯃꯨꯛ ꯁꯦꯝꯕ ꯈꯣꯠꯄ ꯇꯧꯔꯒ ꯊꯣꯡꯕꯅꯤꯅ ꯅꯦ
ꯁꯦꯝꯕ ꯈꯣꯠꯄꯗꯤ ꯅꯣꯏꯕꯅ ꯇꯧꯔꯤꯔꯥ ꯅꯪꯅ ꯇꯧꯔꯤꯔꯥ ꯅꯣꯏꯃꯥꯅ ꯇꯧꯔꯤꯔꯥ
ꯀꯗꯥꯏꯗꯩꯅꯣ ꯍꯦ ꯑꯩꯅ ꯁꯦꯝꯃꯤꯅꯤ
ꯅꯪꯁ
ꯅꯪ ꯁꯦꯝꯕ ꯍꯩꯕ꯭ꯔꯣꯎꯝ ꯑꯩ ꯍꯥꯏꯁꯦ ꯅꯪ ꯐꯒꯤꯅꯦꯅ ꯈꯜꯂꯤꯔꯣ
ꯃꯥꯟꯗꯕ
ꯃꯥꯟꯗꯕ ꯃꯥꯟꯗꯕꯩ ꯋꯥꯅꯤ ꯇꯧꯕꯩ ꯋꯥꯅꯤ ꯇꯟꯕꯩ ꯋꯥꯅꯤꯍꯦ ꯇꯕꯨꯗꯤ ꯍꯩꯍꯦ ꯑꯗꯨꯒꯅꯦ ꯇꯟꯕ ꯌꯥꯝ ꯇꯜꯂꯦꯕ ꯑꯁꯨꯝꯕꯒꯤ ꯊꯕꯛ ꯇꯧꯕꯁꯤꯗꯤ ꯊꯣꯡꯕ ꯊꯥꯛꯄ ꯊꯕꯛꯁꯦ ꯌꯥꯝ ꯇꯜꯂꯦꯕ ꯑꯩꯈꯣꯏꯗꯤ ꯑꯗꯨ ꯎꯄꯥꯏ ꯂꯩꯇꯦ ꯇꯜꯂꯁꯨ ꯁꯃ ꯃꯤꯑꯣꯏ ꯆꯪꯅ ꯁꯦꯝꯗ ꯌꯥꯗꯗꯅ ꯑꯩ ꯑꯗꯨꯝ ꯁꯦꯝꯃꯦ
ꯑꯗꯨ ꯅꯪ ꯅꯣꯏꯃꯥꯗꯗꯤ ꯑꯩꯁꯨꯃꯥꯏꯅ ꯉꯥ ꯄꯨꯔꯛꯀꯅꯤ ꯀꯩꯅꯣ ꯇꯧꯔꯛꯀꯅꯤ ꯍꯥꯏꯒꯤꯈꯤꯕ꯭ꯔꯥ ꯅꯠꯇ꯭ꯔꯒꯅ ꯑꯗꯨꯝ ꯈꯨꯗꯛꯇ ꯑꯗꯨꯝ ꯄꯨꯔꯛꯄ꯭ꯔꯥ ꯅꯠꯇ꯭ꯔꯒ ꯅꯣꯏ ꯃꯥꯥꯅ ꯑꯇꯣꯞꯄ ꯀꯩꯀꯩ ꯏꯟꯖꯥꯡ ꯂꯥꯡꯕ ꯈꯣꯠꯄ ꯍꯥꯏꯗꯤ ꯏꯣꯟꯝꯕꯒꯨꯝꯕ
ꯒꯨꯝꯕ ꯑꯃ ꯑꯃ ꯊꯣꯡꯕ ꯈꯣꯠꯄ ꯇꯧꯔꯛꯄꯗ ꯀꯃꯥꯏ ꯇꯧꯋꯤ ꯇꯧꯗꯅꯕ ꯑꯗꯨꯝ ꯑꯗꯨꯝ ꯍꯥꯏꯔꯛꯈ꯭ꯔꯕꯅꯤꯗ ꯑꯩꯅ ꯍꯥꯟꯅ ꯑꯗꯨꯃꯥꯏꯅ ꯇꯧꯔꯝꯃꯗꯤꯑꯅ ꯉꯟꯅ ꯑꯗꯨꯝ ꯍꯥꯏꯈ꯭ꯔꯕꯅꯤ
ꯐꯔꯦ ꯐꯔꯦ ꯍꯥꯎꯅ ꯆꯥꯔꯣ ꯑꯗꯨꯒ ꯀꯩꯅꯣ ꯇꯧꯔꯒ ꯑꯗꯨꯝ ꯂꯩꯅꯕ
ꯀꯩꯗꯧꯑꯦꯕ
ꯑ ꯁꯤꯖꯤꯅ ꯍ
ꯆꯦ ꯆꯥꯡ ꯉꯥꯏꯕ ꯑꯣꯏꯅ ꯀꯩ ꯀꯩ ꯇꯧꯔꯤꯅꯣ ꯍꯧꯖꯤꯛꯇꯤ ꯀꯩꯅꯣ ꯀꯩꯗꯧꯌꯦꯕ ꯍꯥꯏꯔ ꯍꯪꯕꯗꯨꯅ ꯈꯨꯝꯃꯛꯈꯤꯗ꯭ꯔꯦꯕ ꯅꯪꯁꯦ
ꯑꯩ ꯇꯥꯍꯧꯗꯦ
ꯍ ꯀꯥꯎꯒ ꯑꯩꯁꯨ ꯇꯥꯍꯧꯗ꯭ꯔꯦ ꯅꯪꯅ ꯍꯥꯏꯈꯤꯗ ꯑꯗꯨꯒꯤ ꯀꯩꯗꯧꯋꯦꯕ ꯍꯥꯏꯔꯒ ꯍꯪꯉꯤꯅꯦ ꯑꯩꯅ ꯍꯪꯉꯤꯁꯦ
ꯅꯠꯇꯦꯗ
ꯑꯣ ꯑꯗꯨ ꯑꯗꯨꯝ ꯆꯠ ꯁꯥꯟꯅꯔꯤ ꯊꯣꯡꯒꯥꯟꯗ ꯑꯗꯨꯅꯦ ꯑꯁ ꯃꯅꯤꯡꯁꯨ ꯃꯃꯥꯡꯁꯨ ꯑꯉꯥꯡꯉꯣ ꯀꯩꯋꯣ ꯒꯥꯔꯤ ꯃꯨꯛ ꯂꯥꯛꯏ ꯑꯉꯥꯡꯃꯨꯛ ꯀꯥꯞꯁꯤꯜꯂꯛꯏ ꯀꯣꯛꯀ ꯉꯥꯎꯏꯗ ꯆꯠ ꯁꯥꯟꯅꯔꯤ ꯊꯣꯡꯒꯥꯟꯗ ꯈꯪꯗ꯭ꯔꯦꯗ ꯑꯩꯁꯨ ꯒ꯭ꯌꯥꯟ ꯑꯃ ꯇꯥꯗꯦ ꯃꯣꯏꯒꯤ ꯅꯣꯏꯒꯤ ꯀꯩꯅꯣꯁꯤꯁꯨ ꯑꯃꯨꯛ ꯇꯥꯅꯤ ꯑꯃꯨꯛ ꯇꯥꯔꯣꯏ ꯍꯥ ꯑꯩꯅ ꯉꯥꯡꯕꯁꯦ ꯐꯖꯅꯥ ꯇꯥꯕ꯭ꯔꯥ ꯌꯥꯝ ꯁꯦꯡꯉꯦꯗꯣ ꯄꯨꯔꯥꯈꯣꯏ ꯊꯨꯝꯅꯩ ꯑꯗꯨꯅꯅꯦ ꯅꯪꯅ ꯅꯨꯡꯉꯥꯏ ꯅꯨꯡꯉꯥꯏꯅ ꯂꯩꯔꯤꯗꯣ ꯋꯥꯉꯥꯡ ꯁꯉꯥꯡꯅ ꯍꯩꯔꯕꯅꯤꯅ ꯑꯩꯈꯣꯏꯒꯤ ꯉꯥꯡꯕꯁꯤꯗꯤ ꯇꯥꯒꯦ ꯇꯥꯗꯦꯒ ꯇꯧ ꯂꯩꯔꯦꯗꯣ
ꯎꯝ ꯐꯔꯦ ꯐꯔꯦ ꯉꯁꯥꯏꯗꯤ ꯋꯀꯤꯡ ꯆꯠꯂꯦ ꯑꯃꯗꯣ ꯂꯥꯛꯑꯦ ꯑꯗꯨꯗꯨꯒꯅꯦ ꯍꯝ ꯍꯥꯢꯌꯣ ꯍꯥꯏꯌꯣ ꯍꯥꯏꯔꯛꯑꯣ ꯍꯜꯂꯣ ꯍꯜꯂꯣ